ꯑ ꯇ ꯇꯔꯦ ꯇꯥꯔꯦ ꯑꯗꯣ ꯅꯪ ꯌꯥꯝ ꯊꯨꯍꯜꯂꯦ ꯅꯪ ꯇꯧꯔꯛꯏꯗꯣ ꯑꯩ ꯅꯪꯕꯨ ꯅꯪꯍꯧꯔꯣꯏꯗꯒꯦ ꯇꯧꯋꯦ ꯑꯗꯣ ꯑꯗꯣ ꯎꯝ ꯍꯣꯏ ꯀꯩꯁꯨꯕꯨꯗꯤ ꯀꯥꯏꯗ꯭ꯔꯦ ꯍꯧꯖꯤꯛꯄꯨꯗꯤ ꯑꯗꯨꯝ ꯇꯥꯟꯅꯔꯕꯅꯤꯅꯀꯣ ꯑꯗꯣ ꯉꯁꯤꯁꯤꯕꯨ ꯊꯕꯛ ꯏꯪꯈꯥꯡ ꯑꯇꯣꯞ ꯑꯇꯣꯞꯄꯠ ꯊꯣꯛꯎꯕ꯭ꯔꯣ ꯅꯠꯇ꯭ꯔꯒ ꯌꯨꯝꯗ ꯑꯗꯨꯝ ꯂꯩꯔꯕ꯭ꯔꯣ ꯀꯃꯥꯏꯅ ꯇꯧꯒꯦ
ꯉꯁꯤꯗꯤ ꯍꯥꯏꯐꯦꯠꯇꯪ ꯀꯩꯅꯣ ꯂꯥꯏꯕ꯭ꯔꯦꯔꯤꯗꯗꯤ ꯌꯧꯔꯨꯕꯅꯤ ꯂꯥꯏꯔꯤꯛ ꯄꯥꯝꯕꯗꯨꯗ ꯍꯥꯏꯗꯤ ꯏꯁꯥꯗꯨꯁꯨ ꯈꯤꯇꯪ ꯅꯨꯡꯉꯥꯏꯇ꯭ꯔꯦ ꯈꯣꯠꯇꯦ ꯑꯗꯨꯏꯁꯨ ꯈꯤꯇꯪ ꯌꯧꯊꯣꯛꯑꯒꯦꯔꯥ ꯍꯣꯏ ꯅꯨꯡꯁꯥꯗꯤ ꯈꯔꯗꯤ ꯁꯥ
ꯅꯨꯡꯁꯥꯗꯤ ꯈꯔꯗꯤ ꯁꯥꯔꯦ ꯑꯗꯇꯩ ꯅꯨꯡꯗꯥꯡ ꯋꯥꯏꯔꯝꯁꯤ ꯏꯃꯥꯟꯅꯕ ꯑꯃꯨꯛ ꯑꯃꯨꯛ ꯆꯠꯂꯨꯔꯦ
ꯉꯁꯤ ꯄꯨꯟꯗꯛꯄꯨꯗꯤ ꯍꯥꯏꯗ ꯑꯗ ꯅꯪꯗꯤ ꯀꯃꯥꯏꯅ ꯇꯧꯋꯦ ꯉꯁꯤ ꯆꯠꯄ꯭ꯔꯥ ꯆꯠꯇ꯭ꯔꯥ ꯀꯃꯥꯏꯅ ꯇꯧ
ꯑꯣ ꯑꯩꯕꯨꯗꯤ ꯗꯤ ꯉꯁꯤꯕꯨꯗꯤ ꯍꯣꯏ ꯆꯠꯄꯗꯤ ꯆꯠꯂꯦ ꯑꯗꯨ ꯑꯣꯏꯔꯒꯁꯨ ꯀꯩꯅꯣꯒꯤ ꯑꯣꯏꯅꯗꯤ ꯆꯠꯇ꯭ꯔꯦ ꯑꯗꯨꯕꯨ ꯇꯥꯏꯃꯤꯡ ꯑꯩꯅ ꯍꯥꯟꯅꯗꯒꯤ ꯆꯠꯄ ꯇꯥꯏꯃꯤꯡꯗꯣ ꯑꯗꯨꯒꯤ ꯇꯥꯏꯃꯤꯡ ꯈꯤꯇꯪ ꯀꯥꯏꯅꯗꯤ ꯆꯠꯂꯦꯕ ꯉꯁꯤꯁꯦ ꯑꯗꯨꯒ ꯑꯗꯨꯝ ꯑꯩꯅ ꯁꯥꯡꯕꯒꯤ ꯇꯥꯏꯃꯤ ꯅꯔꯕ ꯆꯥꯡꯁꯦ ꯂꯩꯔꯛꯏꯅꯦꯕꯀꯣ ꯑꯗꯨꯕꯨ ꯈꯤꯇꯪ ꯉꯟꯅ ꯆꯠꯂꯒ ꯈꯤꯇꯪ ꯉꯟꯅ ꯍꯜꯂꯛꯄ ꯑꯗꯨꯃꯥꯏꯅ ꯑꯣꯏꯈ꯭ꯔꯦ ꯉꯁꯤ ꯁꯤꯒꯤꯗꯤ ꯑꯣꯏꯅꯗꯤ ꯑꯗꯨꯒꯤꯗ ꯀꯩꯅꯣ ꯇꯧꯗꯦ ꯅꯣꯏꯒꯤ ꯂꯥꯏꯕ꯭ꯔꯦꯔꯤꯗꯨꯕꯨ ꯍꯥꯏꯕꯗꯤ ꯊꯥ ꯑꯗ ꯂꯨꯄꯥ ꯀꯌꯥꯃꯨꯛ ꯂꯧꯒꯦ ꯀꯃꯥꯏꯅ ꯇꯧꯒꯦ ꯁꯤꯠꯇꯣ ꯂꯥꯏꯔꯤꯛ ꯄꯥꯐꯝ ꯈꯣꯠꯐꯝꯗꯣ ꯑꯗꯨꯝ ꯅꯨꯡꯉꯥꯏꯕ ꯅꯨꯡꯒ ꯂꯩ꯭ꯔ ꯆꯥꯐꯝ ꯊꯛꯐꯝ ꯑꯗꯨꯝ ꯇꯣꯉꯥꯟꯅ ꯂꯩꯕ꯭ꯔꯥ ꯈꯣꯠꯄ꯭ꯔꯥ ꯀꯃꯥꯏꯅ ꯇꯧꯒꯦ ꯂꯥꯏꯔꯤꯛ ꯄꯥꯐꯝꯗꯨꯕ
ꯑꯣ ꯑꯩꯈꯣꯏꯗꯨ ꯀꯩꯅꯣ ꯕꯤꯜꯗꯤꯡꯗꯤ ꯑꯣꯏ ꯍꯥꯏꯗꯤ ꯐꯥꯔꯁ ꯐ꯭ꯂꯣꯔ ꯁꯦꯀꯦꯟ ꯐ꯭ꯂꯣꯔꯗ ꯂꯩꯌꯦꯕ ꯃꯈꯥꯗ ꯒ꯭ꯔꯥꯎꯟ ꯐ꯭ꯂꯣꯔꯗꯅ ꯑꯃꯛ ꯃꯣꯏꯒꯤ ꯔꯦꯁꯇꯨꯔꯦꯟ ꯃꯆꯥ ꯑꯃ ꯍꯥꯡꯉꯦ ꯐꯥꯔꯁ ꯐ꯭ꯂꯣꯔ ꯑꯗꯨꯅ ꯃꯤ ꯅꯤꯐꯨꯒꯤ ꯆꯥꯡ ꯆꯜꯂꯤ ꯑꯗꯒꯤ ꯁꯦꯀꯦꯟ ꯐ꯭ꯂꯣꯔꯗꯁꯨ ꯑꯗꯨꯝ ꯃꯤꯅꯤꯠꯐꯨꯒꯤ ꯆꯥꯡ ꯍꯥꯏ
ꯃ ꯈꯥꯗꯗꯤ
ꯆꯥꯛꯆꯥꯥꯐꯝꯝ ꯂꯩꯇꯦ ꯍꯥꯏꯗꯤ ꯐꯥꯔꯁ ꯐ꯭ꯂꯣꯔꯁꯦ ꯑꯩꯈꯣꯏ ꯆꯥꯛꯆꯥꯥꯐꯝ ꯂꯩꯇꯦꯕ ꯁꯦꯀꯦꯟ ꯐ꯭ꯂꯣꯔꯗꯅꯦ ꯄꯨꯞ ꯆꯥꯛ ꯆꯥꯕ ꯑꯃ ꯂꯩꯔꯤꯁꯤꯅ ꯍꯣꯏ ꯏꯁꯤꯡꯒꯤꯗꯤ ꯇꯣꯉꯥꯟ ꯇꯣꯉꯥꯟ ꯊꯝꯕ ꯃꯊꯛꯇꯁꯨ ꯊꯉꯥꯏ ꯊꯝꯃꯤ ꯃꯈꯥꯗꯁꯨ ꯊꯛꯅꯉꯥꯏ ꯊꯝꯃꯦꯕꯀꯣ ꯍꯣꯏ ꯑꯩꯈꯣꯏ ꯀꯩꯅꯣꯒꯤꯁꯤꯅ ꯃꯥꯒꯤ ꯊꯥ ꯊꯥꯒꯤꯁꯤꯅ ꯈ꯭ꯋꯥꯏ ꯍꯦꯜꯂꯤ ꯃꯥꯒꯤ ꯃꯥꯅ ꯈ꯭ꯋꯥꯏ ꯆꯥꯎꯋꯤ ꯍꯥꯏꯇꯥꯔꯦ ꯄꯩꯁꯥꯒꯤ ꯃꯇꯥꯡꯗꯁꯦ ꯑꯗꯨ ꯑꯦꯁꯤꯗꯤ ꯃꯊꯛꯁꯤ ꯄꯥꯟꯗ꯭ꯔꯤ ꯃꯥꯅ ꯄꯥꯅꯤ ꯍꯥꯏꯔꯒ
ꯍꯥꯏꯅ ꯀꯣ ꯑꯃ ꯑꯃꯈꯛꯇ ꯄꯥꯜꯂꯤ ꯃꯈꯥꯗꯅ ꯑꯃꯨꯛ ꯑꯍꯨꯝ ꯄꯥꯜꯂꯤ
ꯑꯦꯁꯤ ꯀꯩꯅꯣꯗꯨꯁꯨ ꯋꯥꯏꯐꯥꯏꯗꯨꯁꯨ ꯏꯟꯇꯔꯅꯦꯠꯠꯇꯁꯨ ꯑꯍꯨꯝ ꯃꯔꯤ ꯄꯥꯜꯂꯤ ꯃꯈꯥꯗ ꯃꯊꯛꯇꯅ ꯑꯃꯈꯛꯇ ꯄꯥꯜꯂꯤ ꯃꯊꯛꯀꯤ ꯑꯃꯈꯛꯇꯗꯅ ꯑꯗꯨꯝ ꯌꯥꯏꯑꯕꯀꯣ ꯑꯗꯣ ꯏꯁꯁꯤ ꯑꯗꯨ ꯃꯥꯅ ꯄꯥꯜꯂ ꯍꯥꯏꯔꯒ ꯀꯥꯎꯕꯦꯔꯥ ꯈꯪꯗꯦꯕꯀꯣ ꯐꯦꯟ ꯁꯨ ꯍꯣꯏ ꯐꯦꯟꯗꯨꯁꯨ ꯃꯔꯤ ꯃꯉꯥ ꯄꯥꯂꯦ ꯃꯊꯛꯇꯀꯤꯗꯤ ꯅꯨꯡꯉꯥꯏꯔꯦ ꯍꯥꯏꯇꯥꯔꯦ ꯅꯨꯃꯤꯗꯥꯡ ꯋꯥꯏꯔꯝ ꯀꯩꯅꯣꯒ ꯇꯧꯕꯁ ꯁꯤ ꯃꯈꯥꯗꯅ ꯑꯃꯨꯛ ꯊꯣꯡꯅꯥꯎꯁꯨ ꯄꯥꯟꯗꯦ ꯃꯥꯅ ꯇꯧꯕꯁꯤꯁꯦ ꯃꯊꯛꯇꯅꯥ ꯑꯃ
ꯑꯣ ꯑꯗꯨꯗꯤ ꯃꯈꯥꯗꯅ ꯊꯣꯡꯅꯥꯎꯗꯨꯣ ꯄꯥꯟ ꯐꯔꯛ ꯇꯥꯕꯒꯤ ꯊꯣꯡꯅꯥꯎꯒꯨꯝꯕ ꯄꯥꯟꯗꯕꯒꯤ ꯏꯐꯨꯟ ꯐꯨꯟꯁꯤꯟꯅꯅꯤ ꯍꯥꯏꯕꯒꯤ ꯁꯤ ꯈꯤꯇꯪ ꯌꯥꯝꯅ ꯍꯥꯞꯄ ꯑꯣꯏꯔꯝꯕꯁꯨ ꯌꯥꯏꯕꯀꯣ ꯑꯗꯨꯒ ꯃꯊꯛꯇꯗꯤ ꯊꯣꯡ ꯊꯣꯡꯅꯥꯎ ꯐꯖꯅ ꯄꯥꯟꯕꯅꯤꯅ ꯍꯥꯡꯉꯒꯁꯨ ꯂꯩ ꯍꯥꯏꯕꯗꯨꯒꯤ ꯁꯨꯝ ꯁꯤꯗꯣ ꯌꯥꯝ ꯍꯥꯞꯇ꯭ꯔꯒꯁꯨ ꯑꯃꯅ ꯑꯗꯨꯝ ꯌꯥꯒꯗ ꯑꯗ ꯌꯥꯒꯗꯕ ꯃꯥꯜꯂꯦ ꯍꯥꯏꯕꯒꯤ ꯇꯧꯕ ꯑꯣꯏꯔꯝꯕꯁꯨ ꯌꯥꯏ ꯅꯠꯇ꯭ꯔꯒꯁꯨ ꯑꯗꯨꯝ ꯇꯝ ꯇꯞꯅ ꯍꯥꯄꯛꯄꯕꯨꯗꯤ ꯌꯥꯏ ꯣ ꯑꯗꯣ ꯍꯧꯖꯤꯛ ꯍꯧꯖꯤꯛ ꯆꯧꯔꯥꯛꯅ ꯃꯤꯁꯦ ꯁꯤꯠꯄꯨꯗꯤ ꯅꯤꯐꯨ ꯅꯤꯐꯨꯃꯨꯛ ꯂꯩꯔꯦ ꯍꯥꯏꯕꯤꯔꯛꯑꯦꯗ
ꯁꯤꯠꯁꯦ ꯄꯨꯝꯅꯃꯛ ꯑꯗꯨꯝ ꯍꯥ ꯀꯩꯅꯣ ꯇꯧꯔꯕ꯭ꯔꯥ ꯑꯣꯀꯨꯄꯥꯏ ꯇꯧꯈ꯭ꯔꯕ꯭ꯔꯥ ꯅꯠꯇ꯭ꯔꯒ ꯑꯗꯨꯝꯠ ꯈꯔ ꯍꯥꯡ ꯈꯣꯠꯄꯒꯤ ꯄꯥꯎ ꯂꯩꯕ꯭ꯔꯣ ꯀꯃꯥꯏꯅ ꯇꯧꯒꯦ ꯍꯧꯖꯤꯛꯀꯥꯟꯕꯨ
ꯃꯣꯏꯒꯤꯁꯦ ꯍꯣꯏ ꯑꯣꯏ ꯅꯪꯒꯤ ꯀꯩꯅꯣꯒꯤꯗꯣ ꯑꯦꯁꯤꯒꯤꯗꯣ ꯍꯥꯏꯐꯦꯠ ꯇꯪꯒꯜ ꯍꯧꯗꯣꯛꯏꯒꯦꯁꯦ ꯃꯈꯥꯗꯤ ꯏꯪꯉꯦꯕꯀꯣ ꯑꯗꯨꯝ ꯃꯥꯏꯁꯦ ꯑꯍꯨꯝ ꯍꯥꯞꯄꯤꯁꯦ ꯍꯥꯞꯇ꯭ꯔꯁꯨ ꯌꯥꯏꯑꯕ ꯃꯊꯛꯁꯤꯃꯥꯏꯅ ꯍꯥꯞꯅꯤ ꯇꯧꯔꯝꯃꯒ ꯃꯈꯥꯗ ꯑꯃꯨꯛ ꯍꯥꯞꯈꯤꯕꯒꯤꯅꯦ ꯃꯊꯛꯅꯦꯩꯅ ꯁꯥꯏꯌꯦꯕ ꯃꯈꯥꯗꯩꯗꯤ ꯑꯗꯨ ꯍꯣꯏ ꯃꯊꯛꯁꯤ ꯑꯩꯈꯣꯏꯅ ꯁꯨꯝ ꯍꯥꯏꯐꯦꯠꯇꯪ ꯆꯥꯎꯔꯥꯛꯄ ꯑꯃ ꯄꯥ ꯀꯥꯟꯗꯗꯤ ꯃꯣꯏꯒꯤ ꯑꯉꯥꯡꯉꯩ ꯃꯦꯗꯤꯀꯦꯜ ꯊꯥꯗꯕ ꯑꯉꯥꯡꯉꯩ ꯂꯩꯔꯝꯃꯦ ꯑꯗꯨ ꯃꯣꯏ ꯇꯣꯛꯈ꯭ꯔꯕꯅꯤꯅ ꯍꯧꯖꯤꯛ ꯑꯃꯨꯛ ꯌꯥꯝꯅ ꯁꯝꯃꯦ ꯍꯥꯏꯇꯥꯔꯦ ꯃꯈꯥꯗꯨꯁꯨ ꯂꯩꯇꯩꯅ ꯁꯨꯝ ꯄꯥꯀꯥꯟꯗ ꯃꯊꯛ ꯇꯅ ꯃꯤ ꯀꯨꯟꯒꯤ ꯆꯥꯡ ꯂꯩꯕ ꯃꯈꯥꯗꯗꯤ ꯈꯪꯗ꯭ꯔꯦ ꯃꯤ ꯀꯌꯥ ꯂꯩꯕꯅꯣꯗ
ꯑ ꯇꯕꯤꯕ꯭ꯔꯣ
ꯍꯥꯎ ꯇꯥꯏ
ꯑ ꯃꯈꯥ ꯇꯥꯕꯤꯔꯛꯑꯣ ꯀꯩꯅꯣ ꯑꯗꯨꯃꯤ ꯂꯩꯕꯤꯒꯦ ꯁꯤꯕꯣ
ꯑꯣ ꯃꯊꯛꯇꯗꯤ ꯃꯤ ꯀꯨꯟ ꯈꯛꯇ ꯂꯩꯌꯦꯕ ꯃꯈꯥꯗ ꯃꯤ ꯀꯌꯥ ꯂꯩ ꯈꯪꯗ꯭ꯔꯦꯕ ꯑꯩ ꯑꯩ ꯆꯪꯗ꯭ꯔꯦꯕ ꯑꯗꯨꯒꯤꯅꯤꯗ ꯑꯩꯅ ꯍꯥꯏꯁ
ꯑꯣ ꯑꯗꯨꯕꯨꯗꯤ ꯍꯣꯏ ꯑꯗꯨꯗꯤ ꯃꯊꯛ ꯃꯤ ꯀꯨꯟ ꯂꯩꯔꯒꯗꯤ ꯀꯨꯟꯃꯨꯛꯀꯤ ꯆꯥꯡ ꯍꯥꯏꯕꯗꯤ ꯁꯤꯠꯁꯦ ꯈꯔꯗꯤ ꯑꯗꯨꯝ ꯍꯥꯡꯉꯤ ꯍꯥꯏꯕꯒꯤ ꯃꯑꯣꯡꯅꯦꯕꯀꯣ ꯅꯪꯅ ꯍꯥꯏꯅꯤꯡꯉꯤꯁꯦ ꯑꯗꯨꯗꯣ ꯀꯩꯅꯣ ꯇꯧꯒꯦ ꯍꯥꯏꯕꯗꯤ ꯃꯣꯏꯒꯤ ꯂꯥꯏꯕ꯭ꯔꯦꯔꯤ ꯉꯥꯏ ꯍꯥꯏꯋ ꯀ ꯆꯪꯒꯦ ꯍꯥꯏꯕꯗꯤ ꯈꯣꯡꯅ ꯂꯥꯛꯅꯤꯡꯕ ꯂꯩꯗꯅꯕ ꯃꯤ ꯍꯥꯏꯕꯗꯤ ꯍꯥꯏꯋꯦ ꯆꯪꯕꯗ ꯑꯗꯨꯝ ꯅꯛꯅ ꯂꯩꯕ꯭ꯔꯥ ꯅꯠꯇ꯭ꯔꯒ ꯃꯣꯏꯒꯤ ꯌꯨꯅꯤꯌꯟ ꯑꯣꯏꯒꯗꯕꯁꯦ ꯃꯤꯉꯣꯟ ꯃꯤꯅ ꯂꯝ ꯂꯝꯁꯤꯕꯨ ꯑꯣꯔ ꯃꯥꯒꯤ ꯀꯗꯥꯏꯗ ꯂꯩꯒꯦ ꯍꯪꯉꯛꯄꯗ ꯇꯥꯛꯄꯗ ꯑꯗꯨꯝ ꯅꯨꯡꯉꯥꯏꯕ ꯃꯐꯝ ꯑꯣꯏꯕ꯭ꯔꯥ ꯅꯠꯇ꯭ꯔꯒ ꯂꯩꯔꯛꯀꯨꯝꯕ ꯃꯅꯨꯡ ꯌꯥꯝ ꯆ ꯈꯪꯕ꯭ꯔꯥ ꯀꯃꯥꯏꯅ ꯇꯧꯒꯦ ꯑꯗꯨꯒꯕꯗꯨꯁꯨ ꯍꯥꯏꯔ ꯍꯥꯏꯕꯤꯌꯨ
ꯑꯣ ꯃꯥꯒꯤ ꯑꯀꯣꯏꯕꯗ ꯑꯩꯈꯣꯏ ꯂꯩꯕꯗꯤ ꯑꯩꯅ ꯁꯨꯝ ꯍꯥꯏꯐꯦꯠꯇꯪ ꯍꯥꯏꯗꯤ ꯑꯩꯅ ꯑꯈꯪꯕ ꯍꯥꯏꯇꯥꯔꯦ ꯁꯤꯗ ꯃꯔꯤ ꯃꯉꯥ ꯂꯩꯌꯦꯕ ꯑꯗꯣ ꯃꯥꯒꯤ ꯆꯠꯐꯝ ꯊꯣꯛꯐꯝ ꯈ꯭ꯋꯥꯏ ꯅꯨꯡꯉꯥꯏꯑꯕ ꯍꯦꯛ ꯍꯥꯏꯋꯦꯒꯤ ꯇꯞ ꯅꯛꯅ ꯂꯩꯕ ꯈꯨꯜꯂꯛꯇꯁꯨ ꯆꯪꯗꯕ ꯍꯦꯛ ꯍꯥꯏꯕꯒꯤ ꯃꯅꯥꯛꯇꯅꯤ ꯍꯥꯏꯇꯥꯔꯦ ꯂꯩꯁꯦ ꯃꯥꯒꯤ ꯑꯣꯄꯣꯖꯤꯠꯇꯁꯨ ꯈꯤꯇꯪ ꯍꯦꯛ ꯍꯥꯏꯒꯠꯂꯒ ꯑꯃꯨꯛ ꯄꯦꯇ꯭ꯔꯣꯜ ꯄꯝ ꯂꯩꯌꯦꯕ ꯑꯣ ꯍꯥꯏꯋꯦ ꯂꯩ ꯍꯥꯏꯔꯒꯁꯨ
ꯍꯥꯏꯒ ꯁꯃꯥꯖ
ꯈꯤꯇꯪ ꯄꯥ ꯅꯨꯡꯉꯥꯏꯁꯤꯅ ꯑꯃꯨꯛ ꯈꯤꯇꯪ ꯈꯤꯇꯪꯗ ꯃꯅꯨꯡ ꯆꯪꯉꯦ ꯍꯥꯏꯇꯥꯔꯦ ꯌꯥꯝ ꯌꯥꯝ ꯌꯥꯝ ꯀꯟꯅ ꯆꯪꯗꯕꯤ ꯑꯩꯈꯣꯏꯒꯤ ꯁꯣꯝꯗ ꯑꯩꯅ ꯍꯥꯏ ꯍꯥꯏꯐꯦꯠꯇꯪ ꯑꯇꯣꯞꯄ ꯌꯧꯉꯀꯥꯟꯗ ꯈꯨꯜꯂꯛꯀꯤꯁꯦ ꯈꯔ ꯌꯥꯝ ꯃꯅꯨꯡ ꯆꯪꯉꯦꯕ ꯃꯥꯏꯅ ꯑꯃꯨꯛ
ꯃꯥꯏꯅꯕꯨꯣ
ꯍꯋꯦ ꯍꯋꯦꯅꯤ ꯍꯥꯏ
ꯍꯋꯦ ꯍꯥꯏꯇꯥ ꯍꯋꯦ ꯑꯣꯔꯁꯨ
ꯑꯩꯈꯣꯏꯒꯤ
ꯑꯩꯈꯣꯏꯒꯤ ꯅꯣꯏꯁꯤ ꯑꯣꯏꯍꯟꯗꯕ ꯃꯥꯅ
ꯍꯥꯏꯗꯤ ꯃꯣꯏꯒꯤ ꯀꯩꯅꯣ ꯂꯝꯁꯤꯗꯤ ꯆꯥꯎꯋꯦꯕꯀꯣ ꯑ ꯂꯝꯆꯥꯎꯗꯨꯁꯨ ꯃꯅꯤꯡ ꯂꯣꯝꯗ ꯑꯣꯏꯅ ꯁꯥꯏ ꯍꯥꯏꯗꯣꯏꯔꯥ ꯃꯣꯏ ꯐꯤꯕꯝꯁꯦ ꯑꯗꯨꯃꯥꯏꯅ ꯇꯧꯕ
ꯍꯣ ꯅꯪꯅ ꯍꯥꯏꯅꯤꯡꯉꯤꯁꯦ ꯑꯩ ꯚꯥꯞ ꯇꯥꯔꯦ ꯆꯠꯊꯣꯛ ꯆꯠꯁꯤꯟ ꯁꯤꯡꯒꯤꯒꯤ ꯑꯣꯏꯅꯗꯤ ꯌꯥꯝ ꯅꯨꯡꯉꯥꯏ ꯍꯥꯏꯋꯦꯗꯒꯤ ꯌꯥꯝ ꯅꯛꯑꯦ ꯍꯥꯏꯔꯣꯀꯣ ꯑꯗꯨꯒ ꯍꯥꯏꯋꯦ ꯑꯩ ꯌꯥꯝ ꯅꯛꯑꯦ ꯍꯥꯏꯔꯁꯨ ꯌꯥꯝ ꯒꯥꯔꯤ ꯃꯈꯣ ꯍꯧꯕ ꯈꯣꯠꯄ ꯇꯥꯕ ꯈꯣꯠꯄ ꯑꯗꯨꯝꯕ ꯂꯩꯇꯦ ꯃꯔꯝꯗꯤ ꯃꯣꯏꯒꯤ ꯂꯝꯁꯦ ꯆꯥꯎꯕꯅꯤ ꯃꯃꯥꯡ ꯊꯪꯕꯁꯤꯅ ꯗꯨꯀꯥꯟ ꯑꯣꯏꯈ꯭ꯔꯒ ꯃꯅꯨꯡꯗ ꯁꯥꯏꯠꯁꯤꯗ ꯑꯣꯏꯕꯅꯤꯅ ꯍꯥꯏꯕꯗꯤ ꯆꯪꯐꯝꯗꯨꯗꯤ ꯑꯗꯨꯝ ꯍꯥꯏꯋꯦꯗꯒꯤ ꯐꯠ ꯆꯪꯉ ꯌꯥꯔꯦ ꯑꯗꯨꯒ ꯂꯥꯡꯕ ꯈꯣꯠꯄꯁꯤꯁꯨ ꯌꯥꯝ ꯀꯟꯅ ꯇꯥꯗꯦ ꯍꯥꯏꯕꯁꯦ ꯁꯨꯃꯥꯏꯅ ꯍꯥꯏꯅꯤꯡꯕ ꯃꯥꯜꯂꯦ ꯅꯪꯅ ꯍꯥꯏꯅꯤꯡꯉꯤꯁꯦ ꯍꯣꯏ ꯑꯗꯨ ꯑꯣꯏꯔꯒꯗꯤ ꯑꯗꯨꯝ ꯐꯩꯌꯦ ꯑꯩꯁꯨ ꯍꯒꯦ ꯇꯧꯔꯝꯃꯤꯁꯦ ꯑꯗꯨꯅꯦꯕꯀꯣ ꯍꯥꯏꯕꯗꯤ ꯍꯥꯏꯋꯦ ꯅꯛꯑꯦ ꯍꯥꯏꯔꯒꯗꯤ ꯁꯨꯝ ꯍꯥꯏꯗꯤ ꯒꯥꯔꯤ ꯃꯈꯣꯟ ꯃꯈꯈꯣꯟꯁꯦ ꯍꯥꯏꯋꯦꯅꯤꯅ ꯑꯗꯨꯝ ꯂꯩꯔꯛꯀꯗꯤ ꯃ ꯥꯟꯅꯔꯣꯏꯗꯅꯀꯣ ꯒꯥꯔꯤ ꯆꯦꯟꯕꯒꯤ ꯆꯥꯡꯁꯦ ꯈꯤꯇꯪ ꯍꯦꯜꯂꯛꯀꯅꯤ ꯍꯥꯏꯌꯦꯔꯤꯕꯀꯣ ꯍꯥꯏꯅ ꯑꯗꯨꯅ ꯒꯥꯔꯤ ꯃꯈꯣꯟ ꯅꯨꯡꯈꯣꯟꯜ ꯇꯥꯕꯗꯨꯅ ꯂꯥꯏꯔꯤꯛ ꯄꯥꯕ ꯈꯣꯠꯄꯗ ꯈꯤꯇꯪ ꯗꯤꯁꯇꯔꯕꯀꯨꯝꯕ ꯂꯩꯕ꯭ꯔꯥ ꯈꯄ ꯈꯗꯣ ꯍꯪꯒꯦ ꯇꯧꯔꯝꯕꯅꯦꯕꯀꯣ ꯑꯗꯨꯣ ꯅꯪꯅ ꯍꯥꯏꯅꯤꯡꯉꯤꯗꯣ ꯑꯩ ꯑꯗꯨꯝ ꯂꯧꯁꯤꯟꯕ ꯉꯝꯖꯔꯦ ꯂꯥꯏꯔꯤꯛ ꯀꯥꯕꯗ ꯈꯣꯠꯄꯗꯗꯤ ꯀꯌꯥ ꯌꯦꯠꯇꯦ ꯈꯣꯠꯇꯦ ꯍꯥꯏꯅꯤꯡꯕ ꯃꯥꯜꯂꯦꯕꯀꯣ ꯑꯗꯨ ꯀꯩꯅꯣ ꯇꯧꯕ꯭ꯔꯣ ꯅꯣꯏꯒꯤꯁꯦ ꯃꯥꯒꯤꯁꯤꯕꯨ ꯍꯥꯡꯕ ꯀꯌꯥꯝꯨ ꯀꯨꯏꯔꯒꯦ ꯍꯥꯏꯕꯗꯤ ꯆꯍꯤ ꯀꯌꯥꯃꯨꯛ ꯐꯥꯔꯛꯑꯒꯦ ꯅꯠꯇ꯭ꯔꯒ ꯍꯥꯡꯕꯁꯤꯕꯨ ꯏꯀꯨꯏ ꯀꯨꯏꯗ꯭ꯔꯤꯕꯣ ꯀꯃꯥꯏꯅ ꯇꯧꯒꯦ
ꯃꯥꯒꯤꯁꯦ ꯑꯩꯅ ꯍꯥꯏꯐꯦꯠꯇꯪ ꯇꯥꯀꯥꯟꯗ ꯃꯥꯅ ꯈ꯭ꯋꯥꯏꯗꯒꯩ ꯍꯥꯟꯅꯥꯡ ꯈ꯭ꯋꯥꯏꯗꯒꯤ ꯑꯍꯥꯟꯕꯅꯤ ꯍꯥꯏꯌꯦꯕ ꯑꯗꯨꯅ ꯑꯩꯅ ꯍꯥꯏꯐꯦꯠꯇꯪ ꯆꯥꯎꯔꯥꯛꯄ ꯑꯃ ꯑꯅ ꯃꯤꯗꯒꯤ ꯍꯥꯏꯇꯥꯔꯦ ꯃꯣꯏ ꯃꯣꯏ ꯃꯁꯦꯟ ꯄꯥꯟꯅꯕꯁꯨ ꯂꯩꯌꯦꯕꯀꯣ ꯍꯥꯏꯗꯤ ꯃꯄꯨꯅ ꯇꯣꯉꯥꯟꯕꯅꯦꯕ
ꯆꯥꯟꯗꯅꯤ
ꯑꯗꯨ ꯇꯥꯀꯥꯟꯗ ꯆꯍꯤ ꯑꯍꯨꯝꯗꯤ ꯁꯨꯔꯦ ꯍꯥꯏ
ꯑꯣ ꯑꯗꯨꯏꯗꯤ ꯌꯥꯝꯅ ꯑꯗꯨꯝ ꯂꯤꯔꯦ ꯂꯤꯔꯦ ꯍꯥꯏꯕ ꯃꯤꯟꯁ ꯌꯥꯝ ꯀꯥ ꯍꯦꯟꯅ ꯅꯧꯕꯗꯤ ꯑꯣꯏꯗ꯭ꯔꯦꯕꯀꯣ ꯑꯗꯨꯝ ꯍꯥꯏꯕꯗꯤ ꯑꯗꯨꯝ ꯈꯔ ꯀꯨꯏꯅ ꯑꯗꯨꯝ ꯆꯠ ꯂꯛꯄ ꯑꯣꯏꯔꯦ ꯑꯗꯨ ꯑꯣꯏꯔꯒꯗꯤꯀꯣ ꯑꯗꯣ ꯆꯥꯎꯧꯔꯥꯛꯅ ꯍꯧꯖꯤꯛꯄꯨ ꯅꯣꯏꯔꯣꯝꯁꯤꯗ ꯂꯥꯏꯔꯤꯛ ꯄꯥꯐꯝꯁꯦ ꯀꯌꯥꯃꯨꯛ ꯂꯩꯒꯦ ꯍꯥꯏꯕꯗꯤ ꯑꯗꯨꯝ ꯑꯅꯛꯄꯗ ꯌꯥꯝ ꯀꯟꯅ ꯂꯝ ꯑꯔꯥꯞꯄ ꯅꯠꯇꯕꯤꯗ ꯅꯣꯏ ꯂꯝꯁꯤꯗ ꯂꯥꯏꯕ꯭ꯔꯦꯔꯤꯁꯤ ꯀꯌꯥꯃꯨꯛ ꯂꯩꯒꯦ ꯅꯪꯅ ꯈꯪꯕꯗ
ꯑꯣ ꯑꯩꯈꯣꯏ ꯑꯀꯣꯏꯕꯗꯗꯤ ꯑꯩꯅ ꯍꯥꯏꯐꯦꯠꯇꯪ ꯄꯥ ꯀꯥꯟꯅꯗꯤ ꯑꯩꯀꯣꯏꯒ ꯊꯥꯔꯒ ꯃꯔꯤ ꯃꯉꯥꯒꯤ ꯆꯥꯡ
ꯑꯣ ꯑꯗꯨꯣ ꯁꯣꯝꯁꯦ ꯑꯇꯣꯞꯄ ꯃꯐꯝꯗꯨꯗꯗꯤ ꯑꯝꯇ ꯍꯥꯏꯕꯗꯤ ꯆꯠꯂ ꯈꯣꯠꯂꯒ ꯌꯦꯡꯕ ꯈꯣꯠꯄ ꯅꯠꯇ꯭ꯔꯒꯁꯨ ꯑꯗꯣꯝꯗ ꯂꯥꯏꯔꯤꯛ ꯄꯥꯕ ꯈꯣꯠꯄꯗꯤ ꯌꯥꯎꯈꯤꯗ꯭ꯔꯤꯕ꯭ꯔꯥ ꯍꯧꯖꯤꯛꯀꯤꯁꯤꯗꯪ ꯈꯪꯇꯔꯥ
ꯁꯣꯝꯅ ꯂꯥꯏꯔꯤꯛ ꯄꯥꯕ ꯆꯠꯄꯤꯔꯤꯁꯦ
ꯑꯣ ꯀꯩꯅꯣ ꯑꯅꯤꯗꯤ ꯑꯩ ꯌꯦꯡꯉꯨꯔꯦꯕ ꯑꯩ ꯑꯩꯒꯤ ꯑꯩꯅ ꯄꯥꯔꯤꯕꯁꯤ ꯊꯥꯗꯕꯤꯗ ꯑꯃꯅ ꯑꯃꯅ ꯖꯤꯝꯒꯤ ꯃꯈꯥ ꯂꯩ ꯍꯥꯏꯌꯦꯕ ꯍꯥꯏꯗꯤ ꯆꯪꯉꯨꯔꯨꯔꯦ ꯖꯤꯝꯒꯤ ꯃꯈꯥꯗꯤ ꯑꯣꯏꯔꯝꯗꯔꯦ
ꯂꯣꯏꯔꯝꯗꯔꯦ ꯃꯅꯤꯡ ꯂꯣꯝꯗ ꯍꯥꯠꯂꯒ ꯂꯩꯔꯝꯕ ꯃꯣꯏꯁꯦ
ꯇꯨꯡꯃꯥꯡꯅꯤ ꯍꯥꯏꯇꯥꯔꯕꯅ ꯖꯤꯝꯒꯤ ꯃꯈꯥꯅꯤ ꯍꯥꯏꯗꯤ ꯃꯅꯥꯛ ꯅꯤ ꯍꯥꯏꯕ ꯑꯗꯨꯃꯥꯏ ꯑꯣꯏꯕ ꯑꯍꯣꯏ ꯑꯗꯨ ꯑꯗꯨꯅ ꯑꯃꯨꯛ ꯃꯣꯏꯒꯤꯅ ꯑꯃꯨꯛ ꯑꯩꯅ ꯍꯥꯏꯐꯦꯠꯇꯪ ꯊꯦꯡꯅ ꯍꯣꯏ ꯃꯣꯏꯒꯤ ꯃꯩ ꯅꯨꯡꯉꯥꯏꯕ ꯃꯩ ꯃꯩꯒꯅꯦ ꯕꯥꯊꯔꯨꯝ ꯃꯣꯏꯅ ꯑꯃꯨꯛ ꯈꯤꯇꯪ ꯅꯨꯡꯉꯥꯏꯁꯤ ꯕꯥꯊꯔꯨꯝ ꯑꯗꯨꯝ ꯁꯦꯡꯗꯣꯛꯏ ꯐꯖꯅ ꯁꯦꯡꯉꯤ ꯃꯩ ꯃꯩꯅ ꯑꯃꯨꯛ ꯃꯣꯏ ꯑꯍꯨꯝ ꯊꯥꯜꯂꯤ ꯍꯥꯏꯕ ꯑꯗꯒꯤ ꯃꯣꯏ ꯀꯩꯅꯣꯁꯤ ꯂꯣꯀꯔ ꯍꯥꯏꯗꯣꯏꯔꯥ ꯑꯩꯈꯣꯏ ꯊꯝꯅꯕ ꯄꯣꯠ ꯆꯩ ꯊꯝꯅꯕꯁꯦ ꯁꯤꯁꯨ ꯅꯥꯟꯅ ꯂꯩꯍꯧꯕ ꯑꯗꯩ ꯑꯩꯅ ꯑꯀꯣꯟꯕ ꯑꯅꯤ ꯁꯨꯕ ꯌꯦꯡꯕꯁꯤꯅ ꯑꯃꯨꯛ ꯆꯪꯉꯨꯔꯦ ꯑꯗꯨꯁꯨ ꯅꯥꯜꯂꯤ ꯌꯥꯝꯅ
ꯐ ꯂꯩꯦ ꯂꯣꯛꯀ ꯂꯣꯛꯀꯔ ꯑꯣꯏꯒꯦꯔꯥ ꯐꯝꯕꯝ ꯑꯣꯏꯒꯦꯔꯥ ꯑꯩꯈꯣꯏꯒꯤ ꯎꯆꯩ ꯍꯥꯞꯅꯕ ꯑꯣꯏꯣꯏꯔꯒ ꯅꯨꯡꯉꯥꯏ ꯃꯣꯏꯅ ꯑꯃꯨꯛ ꯃꯩ ꯃꯨꯠꯀꯥꯟꯁꯤ ꯁꯤꯗ
ꯃꯣꯏ ꯍꯥꯏꯗꯤ ꯑꯣꯣꯊꯣꯛꯀꯠ ꯑꯣꯏꯗꯦ ꯍꯥꯏꯕ꯭ꯔꯥ ꯁꯝꯗꯦ ꯍꯥꯏꯕ꯭ꯔꯥ ꯑꯣꯇꯣꯃꯦꯇꯤꯛ ꯑꯁꯨꯃꯥꯏꯅ ꯍꯥꯏꯒꯨꯝ ꯇꯧꯈꯤꯕꯅꯤ
ꯑꯣ ꯑꯗꯨꯗ ꯍ ꯉꯁꯥꯏ ꯅ ꯍꯥꯏꯁꯦ ꯃꯣꯏ ꯀꯩꯅꯣꯁꯦ ꯁꯤꯠ ꯃꯁꯤꯡꯁꯦ ꯆꯔꯥꯛꯅ ꯀꯌꯥꯃꯨꯛ ꯂꯩꯍꯧꯒꯦ ꯑꯗꯨꯒ ꯃꯣꯏꯅ ꯃꯤ ꯑꯃꯃꯝꯗ ꯄꯤꯔꯤꯕ ꯃꯐꯝꯁꯦ ꯅꯪꯅ ꯍꯧꯖꯤꯛ ꯍꯧꯖꯤꯛ ꯆꯠꯂꯤꯗꯨꯒ ꯆꯥꯎꯕꯒꯤ ꯆꯥꯡꯁꯦ ꯀꯌꯥꯝ ꯈꯦꯠꯅꯒꯦ ꯑꯗꯨꯗ ꯑꯍꯥ ꯑꯣꯏꯕ꯭ꯔꯥ ꯀꯃꯥꯏꯅ ꯇꯧꯒꯦ
ꯑꯣ ꯑꯗꯨꯒꯤꯗꯤ ꯖꯤꯝꯒꯤꯗꯨꯗꯅꯗꯤ ꯈꯤꯇꯪ ꯆꯥꯎ ꯂꯩꯔꯝꯃꯦ ꯑꯩꯅ ꯍꯥꯏꯐꯦꯠꯇꯪ ꯌꯦꯡꯀꯥꯟꯗ ꯍꯣꯏ ꯑꯩꯅ ꯁꯤꯟ ꯃꯁꯤꯡꯕꯨꯗꯤ ꯊꯤꯗ꯭ꯔꯦ ꯑꯗꯨꯗ ꯁꯨꯃꯥꯏꯅꯗꯤ ꯈꯥꯏꯗꯣꯛꯍꯧꯋꯤ ꯑꯦ ꯕꯤ ꯁꯤ ꯗꯤ
ꯁꯨꯃꯥꯏꯅ ꯈꯥꯏꯔꯒ ꯑꯦꯐ ꯄꯥꯎꯃꯩꯗꯤ ꯂꯩꯍꯧꯕ
ꯍꯣꯏ ꯑꯗꯨꯒꯤ ꯋꯥꯔꯤꯁꯦ ꯑꯩ ꯀꯣꯟꯅ ꯐꯖꯅ ꯇꯧꯔꯒꯦ ꯉꯁꯤꯒꯤꯗꯤ ꯄꯣꯊꯥꯔꯁꯤꯅꯦ ꯅꯪꯁꯨ
ꯍꯣ ꯍꯣꯏ ꯐꯔꯦ ꯐꯔꯦ ꯃꯪ ꯐꯔꯁꯤ ꯑꯗꯨꯗꯤ